ꯇꯥꯕ꯭ꯔꯣ ꯑꯝꯕꯤ ꯀꯩꯅꯣ ꯍꯧꯖꯤꯕꯨ ꯍꯧꯖꯤꯛꯁꯤꯕꯨ ꯀꯝ ꯀꯝ ꯄꯥꯜꯂꯤꯒꯦ
ꯍꯧꯖꯤꯛꯁꯦ ꯇꯨꯝꯕ ꯆꯥꯔꯒ
ꯁꯨꯝ ꯇꯥꯕꯅꯦ ꯅꯣꯏꯁꯦ ꯀꯣꯛꯀꯤꯅꯦꯕ ꯍꯥꯏꯗ
ꯑ
ꯑꯁ ꯌꯥꯗ꯭ꯔꯦꯗ ꯌꯥꯗ꯭ꯔꯦꯗ ꯍꯧꯖꯤꯛꯀꯥꯟꯁꯤ ꯋꯥꯔꯦ
ꯑꯣ ꯁꯤꯁꯦ ꯁꯤ ꯌꯥꯟꯊꯠꯂꯒꯦ꯫ ꯇꯕ꯭ꯔꯣ ꯌꯥꯅꯤꯍꯦ꯫
ꯑꯥ꯫ ꯑꯦꯀꯥꯎꯟ ꯁꯝꯖꯜꯂꯁꯤ ꯀꯩꯅꯣ꯫
ꯑꯩꯒꯤꯗꯣ ꯁꯝꯖꯜꯂꯒꯗꯕꯅꯦ꯫
ꯄ꯭ꯔꯣꯁꯦꯁꯤꯡ ꯍꯥꯏꯔ ꯂꯩꯕꯁꯤꯅ ꯏꯁꯥꯗ ꯈꯤꯇꯪ ꯍꯔꯥꯎꯕ ꯐꯥꯎꯋꯤꯗꯅ
ꯅꯪꯅ ꯑꯩꯕꯨ ꯕꯤꯒ꯭ꯌꯥꯟ ꯑꯃ ꯄꯤꯕꯤꯔꯛꯑꯦ ꯑꯩꯉꯣꯟꯗ ꯍꯥꯞꯆꯜꯂꯛꯄ ꯅꯣꯂꯦꯖ ꯁꯤꯁꯦ ꯃꯗ ꯁꯦꯞ ꯇꯧꯔꯒ ꯊꯝꯒ ꯄꯣꯠꯁꯦ ꯄꯥꯛ ꯀꯥꯎꯒꯟꯗꯦꯕ꯫ ꯑꯗꯨꯕꯨ ꯁꯥꯄꯣꯟꯗꯕꯨ ꯀꯥꯎꯒꯟꯕꯅꯤ ꯏꯔꯨꯖ ꯆꯠꯄꯗ꯫
ꯎꯝ ꯁꯨꯡꯌꯥꯎ ꯌꯥꯎꯗꯦꯅꯦ ꯏꯔꯨꯖꯕꯁꯤ꯫
ꯃꯥꯅ ꯁꯦꯞ ꯇꯧꯈꯤꯕ ꯄꯣꯠꯁꯤꯗꯤ ꯄꯥꯛ ꯀꯥꯎꯕ ꯃꯤ ꯅꯠꯇꯦꯕ꯫ ꯑꯗꯨꯒ ꯁꯥꯄꯣꯟꯒꯨꯝꯕꯁꯤ ꯀꯥꯎꯕ ꯋꯥꯅꯤ ꯑꯩꯈꯣꯏꯅ ꯊꯧꯁꯥꯗꯕ ꯄꯣꯠꯁꯤꯗꯤ ꯑꯗꯨꯝ ꯀꯧꯒꯜꯂꯦꯕꯀꯣ꯫ ꯄꯣꯇꯣ꯫ ꯄꯨꯟꯁꯤꯁꯦ ꯀꯃꯥꯏ ꯀꯃꯥꯏ ꯍꯤꯡꯉꯒꯦ ꯍꯧꯖꯤꯛꯀꯥꯟꯁꯤꯕꯣ꯫
ꯍꯧꯖꯤꯀꯥꯟ ꯋꯥꯏ ꯃꯣꯕꯥꯏꯜ ꯂꯤꯖꯦꯟꯁꯦ꯫ ꯀꯛꯊꯛꯈꯒꯦ
ꯑꯁ ꯍꯧꯖꯤꯛꯇꯤ ꯍꯦꯔꯣ ꯀꯜꯂꯦꯍꯦ ꯑꯩꯅꯒ ꯍꯩꯔꯤ ꯈꯨꯍꯩꯁꯤꯗꯤ ꯂꯣꯏꯔꯦ꯫ ꯃꯤ ꯍꯥꯏꯅꯔꯤꯃꯤ
ꯎꯝ꯫ ꯑꯁ ꯋꯗꯧꯔꯤꯅꯦ ꯇꯧꯔꯤ ꯀꯨꯟ ꯏꯃꯥ ꯋꯥꯎ
ꯃꯤꯅꯤꯠꯁ ꯑꯅꯤꯈꯛ ꯍꯥꯏꯥꯏ ꯇꯣꯡꯊꯣꯛꯎ꯭ꯔꯣ꯫
ꯀꯣꯟ ꯑꯩꯒꯤ ꯀꯨꯟꯁꯤ ꯑꯃ ꯃꯤꯁ ꯑꯣꯏꯕ ꯍꯧꯈ꯭ꯔꯦ꯫
ꯑꯁ꯫ ꯑꯃ ꯍꯥꯞꯆꯜ ꯂꯣꯏꯔꯦ ꯑꯕꯤ ꯁꯥꯟꯗ꯭ꯔꯤꯀꯥꯟꯗ ꯇꯧꯕ ꯅꯠꯇ꯭ꯔꯣ ꯑꯩꯈꯣꯏ ꯖꯨꯒ꯭ꯔꯥꯁꯤꯕꯇꯤꯕꯨ ꯄꯣꯏꯟ ꯆꯥꯝꯃꯒ ꯇꯔꯥ ꯅꯤꯐ ꯅꯤꯐꯨ ꯇꯔꯦꯠ ꯐꯪꯉꯤꯅꯤ ꯃꯤꯅꯤ ꯇꯔꯨꯛ
ꯑꯗꯒꯤ ꯅꯪ ꯄꯣꯟꯁ ꯈ꯭ꯋꯥꯏ ꯌꯥꯝꯌꯥꯝꯕꯗ ꯀꯌꯥ ꯐꯪꯕ
ꯈꯋꯥꯏꯌꯥꯝꯕꯗ ꯑꯩ ꯆꯥꯇ꯭ꯔꯨꯛꯇꯩ ꯍꯦ ꯐꯪ ꯆꯥꯇ꯭ꯔꯨꯛ ꯀꯥ ꯆꯥꯇ꯭ꯔꯨꯛ ꯌꯥꯡꯈꯩ
ꯑꯩꯗꯤ ꯆꯥꯇ꯭ꯔꯦꯠ ꯐꯪꯕ ꯑꯃ ꯌꯥꯎꯍꯧꯅꯤꯉꯣ ꯃꯤꯅꯤꯠꯇꯣ ꯑꯅꯤ ꯑꯍꯨꯝꯒꯤ ꯍꯦꯟꯖꯤꯜꯂꯤꯃꯤ ꯑꯩꯈꯣꯏꯗꯤ ꯌꯥꯗ꯭ꯔꯣ ꯆꯕ꯭ꯔꯥ ꯁꯤꯕꯅꯤꯠꯇꯦ ꯃꯇꯝ ꯂꯦꯟꯕ ꯋꯥꯔꯤꯒꯁꯨ ꯀꯨꯍꯧꯕ ꯅꯠꯇꯦ ꯋꯥꯔꯤ ꯑꯃ ꯁꯥꯕꯗ ꯃꯤꯅꯤꯠ ꯃꯉꯥꯃꯨꯛ ꯆꯠꯂꯤꯃꯤ ꯌꯥꯗ꯭ꯔꯣ ꯋꯥꯔꯤ ꯑꯗꯨꯝ ꯂꯩꯅ ꯂꯩꯗꯣꯏꯅꯨ
ꯑꯗꯨꯗꯤ ꯑꯃꯨꯛ ꯆꯠꯍꯟꯁꯤꯗ꯭ꯔꯦ ꯋꯥꯔꯤ ꯑꯃ ꯁꯥꯕꯗ
ꯋꯥꯔꯤ ꯑꯁꯥꯡꯕꯨꯗꯤ ꯍꯌꯦꯡꯒꯤ ꯊꯝꯅꯤꯡꯃꯤ ꯋꯥꯔꯤ ꯑꯁꯥꯡꯕ ꯇꯧ ꯑꯗꯨꯗꯤ ꯍꯌꯦꯡ ꯑꯃꯛ ꯊꯝꯃꯣ ꯅꯥꯔꯒꯦ ꯌꯥꯔꯤ
ꯀꯗꯧꯔꯤꯅꯣ꯫
ꯑꯩꯁꯦ ꯅꯨꯄꯥ ꯑꯃ ꯑꯣꯏꯈꯩ ꯊꯕꯛ ꯇꯧꯔꯤꯅꯦ꯫ ꯅꯪꯗꯧꯅ ꯃꯤꯔꯦꯝ ꯅꯥꯠꯇꯦꯅꯦ ꯃꯤꯔꯦꯝ ꯊꯤꯅ ꯉꯥꯡꯉ꯭ꯔꯣ ꯑꯩꯈꯣꯏꯗꯤ ꯑꯃꯨꯛꯇ ꯑꯅꯤ ꯇꯧꯔꯤꯁꯤ ꯑꯗꯨꯗꯤ
ꯑꯩꯁ ꯍꯧꯖꯤꯛ ꯀꯥꯟꯅ ꯊꯕꯛ ꯇꯧꯔꯤꯌꯦ꯫ ꯄꯝꯕꯤ ꯊꯕꯛ ꯂꯦꯞꯄꯤ ꯊꯕꯛ
ꯀꯩꯅꯣ ꯑꯗꯣ ꯆꯥꯛ ꯏꯁꯤꯡ ꯎꯅꯔꯕ ꯅꯪꯕꯣ꯫
ꯆꯥꯛ ꯏꯁꯤꯡꯁꯤ ꯎꯅꯗ꯭ꯔꯤ ꯍꯥꯏꯇꯥꯔꯦ꯫ ꯆꯥꯛ ꯏꯁꯤꯡ ꯎꯅꯕꯤꯔꯕꯣ꯫
ꯆꯥꯛꯀ ꯏꯁꯤꯡ ꯆꯥꯛ ꯊꯛꯄꯗꯣ ꯆꯥꯛ ꯆꯥꯕꯗ ꯏꯁꯤꯡ ꯊꯛꯄ ꯀꯥꯎꯅꯤꯀꯣ꯫
ꯑ ꯏꯪꯀꯥꯎꯗꯣ ꯐꯨꯜ ꯂꯩꯅꯤ
ꯃꯤꯅ ꯅꯪ ꯍꯥꯏꯔꯛꯇ꯭ꯔꯣ ꯃꯃꯝ ꯆꯥꯕꯗ ꯒꯨꯒꯨ ꯊꯛ ꯀꯥꯎꯅꯤ ꯀꯧꯒꯅ
ꯃꯤ ꯅꯪꯅ ꯅꯨꯄꯤ ꯋꯥꯔꯤ ꯁꯥꯟꯅꯩꯁꯦ ꯐ꯭ꯂꯠ ꯀꯌꯥꯨꯛ ꯇꯧꯗ꯭ꯔꯥ ꯍꯥꯏꯁꯦ ꯅꯪꯅ ꯅꯨꯄꯤ ꯋꯥꯔꯤ ꯁꯥꯟꯅꯩꯁꯦ ꯐ꯭ꯂꯠꯀ ꯑꯃꯨꯛ ꯇꯧꯗ꯭ꯔꯕ ꯍꯥꯏ
ꯁꯅꯗ꯭ꯔꯤ ꯊꯔꯤ ꯑꯣ ꯀꯨꯟꯗꯗꯤ ꯑꯗꯨꯝ ꯁꯥꯟꯅꯩꯗ
ꯆꯁꯅꯣ ꯀꯕꯔꯥ ꯍꯥꯏꯖꯦ ꯋꯥꯔꯛ ꯇꯕꯅꯤ ꯃꯁꯤ ꯑꯣꯏꯅ ꯇꯥꯏꯗꯔꯕ
ꯎꯝ ꯀꯔꯤ ꯌꯨꯝꯗ ꯇꯥꯕꯅꯤ ꯀꯩꯅꯣ ꯑꯩ ꯑꯩꯕꯨ ꯑꯉꯥꯡꯕ ꯁꯥꯗꯅ ꯍꯅꯒꯦꯗꯤ ꯀꯥꯟꯃꯣ
ꯃꯥꯅꯗꯤ ꯁꯟꯁꯦ ꯍꯥꯏꯔꯛꯇ꯭ꯔꯣ
ꯍꯥꯏꯔꯛ ꯑꯦ ꯍꯥꯏꯔꯛꯇꯦꯗ ꯃꯥꯗꯤ ꯃꯩ ꯌꯨꯝꯗ꯭ꯔ ꯌꯥꯗꯕ ꯌꯥꯗꯕ ꯉꯥꯛꯇꯅꯤ
ꯍꯣꯏꯅꯦ ꯑ ꯀꯥꯔ ꯃꯥꯁꯤ ꯀꯩꯁꯤꯔꯤꯦ ꯑ
ꯍ ꯅꯣꯡꯃꯩ ꯃꯔꯨꯝ ꯄꯥꯗꯣ ꯍꯒꯂ ꯀ ꯅ ꯊꯜꯂꯤꯒꯣ ꯀꯨꯜ ꯍꯣꯏꯗꯦꯎ ꯃꯥꯅ ꯈꯣꯏꯕ ꯆꯥꯝꯁ ꯑꯩꯈꯣꯏꯒꯤ ꯃꯨ ꯀꯥꯔꯅꯤ ꯀꯔꯤ ꯈꯣ ꯔꯣꯁꯪ
ꯌꯥꯝ ꯑꯁ ꯑꯁ ꯉꯥꯡꯁ ꯉꯥꯡꯁꯂꯦꯅꯦ
ꯐꯔꯦ ꯐꯔꯦ ꯍꯨꯨꯝꯅꯦ ꯍꯥꯏꯔꯦ ꯅꯪꯒꯤ ꯇꯤꯟꯁꯤꯗꯤ ꯕ꯭ꯔꯁ ꯇꯧꯗꯕ ꯑꯩꯒꯤ ꯇꯧꯔꯧꯔꯣ
ꯈꯥꯡꯅꯤ ꯈꯥꯡꯉꯅꯦ ꯃꯥꯅ ꯃꯄꯨ ꯀꯌꯥꯝ ꯀꯟꯗꯅ
ꯈꯥꯡꯕꯗ ꯑꯗꯨꯝ ꯆꯠꯈꯤꯅꯤ ꯈꯣꯝꯝꯕ ꯈꯥꯡꯅ ꯈꯥꯡꯅ
ꯀꯔꯤ ꯈꯣꯏꯅꯣꯅꯦ ꯍꯧꯖꯤꯛꯗꯨꯕ ꯌꯦꯜꯂꯣ ꯆꯪꯉꯤꯅꯦ
ꯑꯩꯁꯤ ꯅꯪꯒꯤ ꯂꯩ ꯑꯣꯏꯅ ꯎꯔꯕꯖꯥꯠꯂꯣ
ꯍ ꯀꯥꯏ ꯃꯥꯁ ꯎ
ꯌꯥꯝꯅ
ꯐꯗꯥꯏ ꯃꯥ ꯆꯤꯛꯂꯛꯏꯁꯤꯕꯣ ꯃꯐꯝ ꯀꯪꯅ ꯆꯤꯛꯂꯛꯇ꯭ꯔꯦꯗ ꯍꯥꯏ ꯑꯗꯨ ꯂꯩꯖꯕ ꯑꯗꯨꯕꯨ
ꯅꯪ ꯂꯩꯗꯧꯅ ꯎꯔꯦꯅꯤꯅ ꯑ ꯇꯏꯁꯨꯕꯅꯦ ꯑꯗ ꯑꯩ ꯁꯥꯕꯅꯤ ꯄꯨꯠꯂꯗ ꯈꯔ ꯊꯃ ꯊꯝꯁꯤ ꯂꯥꯛꯑꯦꯕꯣꯏ ꯑ ꯂꯈꯔꯈꯖꯥ
ꯃꯤꯣꯏ ꯅꯤꯁꯤ ꯎ ꯇꯁꯤ ꯑ ꯃꯤ
ꯇꯧꯔꯦꯗꯔ ꯅꯪꯁꯨ ꯑꯩꯈꯣꯏ ꯈꯣꯛꯇꯕꯨꯗꯤ ꯂꯣꯠ ꯂꯣꯠꯂꯒꯗꯤ ꯁꯥꯟꯅꯩꯁꯦ ꯑꯩꯈꯣꯏ ꯃꯃꯒ ꯋꯥꯔꯤ ꯁꯥꯟꯅꯕꯒꯤꯗꯨꯗꯤ ꯈꯪꯕ ꯑꯗ ꯂꯣꯟꯅ ꯂꯣꯟꯅꯩ ꯁꯥꯟꯅꯩꯁꯦ ꯑꯩꯈꯣꯏ ꯗꯥꯏ ꯀꯥꯔ ꯁꯥꯟꯅ ꯂꯧ ꯅꯨꯃꯤꯗꯥꯡ ꯄꯨꯡ ꯑꯩꯅ ꯋꯥꯔꯤ ꯁꯥꯕꯗꯤ ꯄꯨꯡ ꯑꯃ ꯑꯅꯤ ꯁ꯭ꯋꯥꯏꯗ ꯑꯗꯨꯝ ꯁꯥꯕꯅꯤꯅꯀꯣ ꯂꯨ ꯇꯞꯅ ꯇꯞꯅꯅꯤ ꯈꯤꯇꯪ ꯃꯈꯣꯟ ꯍꯦꯛ ꯍꯧꯈꯤꯕꯗ ꯇꯥꯗꯧꯔꯅꯤ ꯑꯩꯈꯣꯏ ꯕꯥꯅ ꯇꯨꯝꯃꯣꯅ‌ꯦꯍ‌ꯦ ꯊꯦꯡꯃꯟꯈ꯭ꯔꯦꯅ‌ꯦꯍꯦ ꯌꯥꯍꯧꯗꯤ ꯁꯨꯡꯍꯧ ꯍꯧꯒꯠꯄ ꯉꯝꯗꯧ ꯅꯠꯇꯦ ꯀꯥꯏ
ꯁꯥꯎꯟꯗꯣ ꯂꯩꯗꯔ ꯊꯝꯃꯣ ꯍꯧꯒ ꯍꯜꯂ‌ꯣ
ꯏꯁꯁꯦ ꯑꯗꯨꯗꯤꯉꯣ ꯏꯁ ꯄꯨꯔꯥ
ꯑꯩꯗ‌ꯣ ꯁꯣꯝꯗ ꯌꯥ ꯗꯔ‌ꯦ
ꯑꯩꯈꯣꯏ ꯕꯥ ꯂꯥꯛꯑꯦ ꯀꯥꯏꯅ ꯏꯁ
ꯈ‌ꯣꯏ ꯑꯉꯥꯡ ꯑꯩꯈꯣꯏ ꯑꯉꯥꯡꯁꯨ ꯂꯩꯕ ꯅꯥꯀꯟꯗ ꯑ ꯑꯧ ꯇꯧꯔꯛꯑꯦꯅꯦ ꯑꯩꯗꯤ ꯕꯣꯂꯨꯝꯗ‌ꯣ ꯑꯩꯈꯣꯏ ꯃꯥ ꯈ‌ꯣꯏ ꯂꯥꯛꯑꯦꯅ ꯑꯗꯨ ꯑꯍꯥꯟꯕꯗꯗꯤ ꯂꯩ ꯕꯣꯜ ꯆꯠꯈꯤꯕꯗꯨꯗꯗꯤ ꯂꯩꯈꯠꯂ ꯊꯝꯃꯦꯕ ꯑꯗꯨꯒ ꯂꯩꯗ ꯕꯣꯂꯨꯝꯗꯨ ꯂꯩꯊꯈ꯭ꯔꯦꯗꯅ ꯚꯣꯂꯨꯝ ꯑꯥ ꯁꯥꯎꯟ ꯑꯆꯧꯕꯩꯗ‌ꯣ ꯑꯗꯨꯒ ꯑꯃꯗꯨꯗꯤ ꯄꯨꯂꯞ ꯂꯩꯈꯠꯂ ꯂꯩꯕ ꯖꯥꯠꯅꯤꯗꯅ ꯑꯗꯨꯒꯗꯤ ꯃꯥꯖꯨ ꯀꯥꯎꯔꯕ ꯖꯥꯠꯅꯤ ꯑꯩ ꯑꯈꯣꯏ ꯃꯥꯍꯣꯏ ꯇꯥꯕꯖꯥꯠꯂ ꯍꯥꯏꯅ ꯐꯤꯂꯝ ꯌꯦꯡꯕ ꯑꯣꯏꯅ ꯈꯜꯂꯝꯃꯅꯤ ꯇꯔꯥꯃꯊꯣꯏ ꯊꯦꯡꯃꯟꯂꯤꯅꯦ
ꯑꯗꯣ ꯕ‌ꯣꯜ ꯌ‌ꯦꯡ ꯆꯠ ꯇꯨꯝꯃꯒ‌ꯦ ꯇꯧꯅꯤꯗ ꯃꯁꯥꯒꯤ ꯐꯣꯟ ꯄꯥꯏꯔꯕꯣ ꯑꯗꯨꯕꯣ ꯄꯥꯏꯗꯝꯅꯤ ꯕꯕꯥꯒꯤ ꯍꯥꯎ ꯆꯪꯗ‌ꯦ
ꯑꯩꯅ ꯇꯧꯔꯝꯕꯗꯨꯅꯤ ꯆꯞ ꯃꯥꯟꯅꯩ ꯑꯩꯒꯤꯗꯤ ꯅꯠꯇꯕ ꯑꯗꯨ ꯑꯣꯏꯔꯁꯨ ꯌꯨꯝꯗ ꯑꯗꯨꯝ ꯑꯩ ꯑꯁꯤ ꯐꯣꯟꯁ‌ꯦ ꯑꯗꯨꯝ ꯄꯥꯏꯗꯅ
ꯑꯣ ꯑꯃ ꯂꯦꯝꯕꯒꯨꯝꯕ
ꯑꯗꯨꯝ ꯄꯥꯏꯕꯅꯦꯕ ꯃꯔꯛ ꯃꯔꯛꯇꯁꯨ ꯑꯗꯨꯝ ꯃꯃꯥ ꯃꯄꯥ ꯈ‌ꯣꯏꯅ ꯑꯗꯨꯝ ꯐꯣꯟ ꯌꯦꯡꯒꯦ ꯍꯥꯏꯕꯗ
ꯎꯝ ꯑꯗꯨꯗꯤ ꯌꯥꯔꯦ ꯑꯗꯨꯗꯤ ꯅꯕꯥꯅꯤ ꯁꯥꯅꯕꯒꯤ ꯋꯥꯔꯤ ꯃꯇꯝꯁꯦ ꯑꯀꯛꯅꯕ ꯂꯩꯇꯦ ꯁꯤ ꯃꯇꯝꯗ ꯁꯥꯟꯅꯒꯜꯂꯤꯒ ꯍꯥꯏꯕ ꯂꯩꯇꯦ ꯑꯌꯨꯛꯁꯤꯃ ꯑꯣꯐ ꯂꯩꯔꯦ ꯑꯌꯨꯛꯀ ꯀꯩꯒ
ꯑꯌꯨꯛꯇꯗꯤ ꯑꯣꯐ ꯂꯩꯔꯦ ꯍꯥꯏꯇꯥꯔꯦ ꯑꯣ ꯑꯌꯨꯛꯇꯗꯤ ꯁꯥꯟꯅꯗꯦꯗ ꯄꯥꯛꯅ ꯅꯨꯃꯤꯗꯥꯥꯡꯗꯕꯨꯗꯤ ꯑꯗꯨꯝ ꯁꯥꯟꯅꯕ ꯅꯨꯡꯗꯥꯡꯗꯤ ꯀꯨꯏꯍ‌ꯦ ꯁꯥꯟꯅꯗ ꯚꯥꯔꯣ ꯚꯥꯔꯣꯗ ꯚꯥꯔꯣꯗ ꯑꯗꯨꯝ ꯇꯨꯝꯃ‌ꯦ ꯑꯥ ꯉꯟꯅ ꯉꯟꯅ ꯇꯨꯝꯕꯁꯨ ꯌꯥꯎꯌ‌ꯦ
ꯁꯤꯗꯤ ꯌꯥꯗ꯭ꯔꯦ ꯀ ꯍꯥꯏꯔꯝꯃꯒꯀꯣ
ꯇꯨꯝꯃꯒꯦ ꯇꯨꯝꯃꯒꯦ ꯇꯨꯝꯃꯒꯦ ꯑꯗꯨꯝ ꯁꯣꯜꯂ ꯂꯩꯔꯦ ꯑꯗ ꯑꯩꯈꯣꯏ ꯃꯥ ꯍꯣꯏ ꯂꯥꯛꯑꯦ
ꯑꯁ ꯅꯪꯁꯦ ꯕꯣꯟ ꯌꯦꯡꯕꯒ ꯂꯥꯛꯇꯦꯅꯦ ꯐꯥꯍꯧꯕꯗꯅꯤ ꯁꯣꯝꯗ ꯆꯠ
ꯕꯣꯜ ꯈꯔ ꯅꯨꯡꯉꯥꯏꯔꯒ ꯑꯥꯔꯖꯦꯟꯇꯤꯅꯥꯒ ꯄꯣꯔꯇꯨꯒꯜꯒꯨꯝꯕꯒ ꯈꯔ ꯌꯦꯡꯅꯤꯡꯕꯩ ꯋꯥꯅꯤ
ꯃꯤ ꯀꯣꯡꯒꯣ ꯉꯔꯥꯡꯒꯤ ꯐꯖꯕ ꯃꯦꯁ ꯀꯣꯡꯒꯣ
ꯉꯁꯤꯗꯤ ꯀꯔꯤ ꯂꯩꯕꯖꯥꯠꯅꯣ ꯑꯝꯇ ꯌꯦꯡꯒꯦꯅꯦ
ꯌꯦꯡꯉꯦ ꯃꯤ ꯑꯩꯈꯣꯏ ꯕꯨꯛꯁꯨꯨꯗ
ꯑꯁ ꯍꯣꯏꯁ ꯁꯌꯦꯡꯗꯤ ꯄꯨꯔꯇꯨꯒꯜ ꯂꯩꯅꯦ ꯄꯨꯡ ꯃꯔꯤꯗꯅꯤ ꯑꯁ ꯏꯁꯄꯦꯟꯁꯨ ꯎꯝ
ꯏꯁ ꯑꯗꯨꯗꯤ ꯌꯦꯡꯕ ꯌꯥꯏ ꯀꯩꯅꯣ ꯇꯨꯝ ꯍꯧꯒꯠꯂꯒ
ꯏꯁ ꯄꯨꯡ ꯃꯔꯤ ꯊꯥꯔꯇꯤ ꯊꯥꯔꯇꯤ ꯇ꯭ꯔꯤ ꯑꯦ ꯑꯦꯝ
ꯑꯁ ꯑꯗꯨꯗꯤ ꯍꯣꯔꯦꯟꯗꯤ ꯇꯨꯝꯃꯣꯏꯗꯔꯤꯅꯦ ꯍꯣꯔꯦꯟ ꯍꯣꯔꯦꯟ ꯇꯨꯃꯨꯔꯒꯦ
ꯅꯅꯥꯎꯗꯤ ꯒꯦꯝ ꯀꯥꯞꯈꯤꯕꯅ ꯀꯥꯞꯈꯤꯕꯁꯦ ꯅꯅꯥꯎ ꯄꯣꯠꯁꯨꯝ ꯊꯥꯔꯛꯎ ꯍꯥꯏꯔꯝꯃꯦ
ꯏꯁ ꯃꯥ ꯃꯥꯗꯤ ꯕꯣꯅꯤꯡ ꯂꯥꯛꯄ ꯅꯠꯇꯦ ꯒꯦꯝ ꯁꯥꯥꯟꯅꯕ ꯆꯠꯈꯤꯕꯅꯤ
ꯏꯁꯄ‌ꯦꯛ ꯃꯅꯥ ꯌꯥꯎꯗꯕꯝꯒ ꯕ‌ꯦꯔꯒꯤ ꯑꯉꯥꯡꯅꯤ
ꯃꯗꯨꯗ ꯑꯗꯨꯝ ꯃꯃꯤꯠꯇꯨ ꯑꯗꯨꯝ ꯁꯣꯛꯆꯤꯜꯂꯛꯑꯅꯤ
ꯅꯪ ꯐꯪꯉꯦ ꯁꯣꯛꯑꯦ
ꯑꯦꯍꯦ ꯃꯤꯅꯤꯀ ꯑꯩ ꯍꯛꯆꯠꯂ ꯂꯩꯔꯝꯃꯤꯃꯦ
ꯀꯧ ꯀꯣ